ꯅꯨꯡꯉꯥꯏꯔꯤꯕꯣ
ꯅꯨꯡꯉꯥꯏꯔꯤꯩ ꯊꯜꯂꯒ ꯂꯩꯌꯦ ꯇꯨꯝꯔꯒ
ꯑꯗꯨꯅ ꯍꯟꯅꯅꯅꯨꯡꯉꯥꯏ ꯏꯕꯅꯤ
ꯍꯣꯏ
ꯅꯪꯗꯤ ꯅꯨꯡꯊꯤꯟꯗ ꯑꯆꯥꯄꯣꯠꯀꯨꯝꯕ ꯆꯥꯗ꯭ꯔꯣ ꯚꯥꯏ
ꯆꯥꯕ ꯃꯇꯝ ꯂꯩꯌꯦ ꯆꯥꯗꯕ ꯃꯇꯝ ꯂꯩ ꯆꯥꯅꯤꯡꯕ ꯀꯥꯟꯗ ꯑꯗꯨꯝ ꯆꯥꯏ
ꯍꯣꯏ ꯁꯤꯡꯖꯨꯒꯨꯝꯕ ꯁꯦꯝꯂꯒ
ꯑꯁꯤꯡꯖ ꯎꯝ ꯑꯦꯕꯔꯒꯔꯤ
ꯑꯇꯣꯞꯄꯗꯤ ꯑꯗꯨꯝ ꯆꯥꯔꯗꯤ ꯌꯥꯒꯗ꯭ꯔꯦ ꯃꯤꯠ ꯈꯔꯗꯤ ꯑꯗꯨꯝ ꯆꯥꯅꯤꯡꯗꯕ ꯐꯥꯎꯋꯦꯗꯅ ꯁꯤꯡꯖꯨꯗꯤ ꯁꯨꯃꯥꯏꯅ ꯇꯧꯅ ꯁꯤꯡꯖꯨ ꯈꯛꯇ
ꯑ ꯁꯤꯡꯖꯨꯗ ꯑꯥ ꯑꯥ ꯕꯗꯥꯝ ꯕꯗꯥꯝꯗꯣ ꯕ꯭ꯔꯥꯎꯟꯅꯠ ꯇꯣ ꯁꯨꯔꯒ ꯍꯥꯞꯄꯨ ꯍꯥꯎꯕꯅꯦ
ꯎꯝ ꯅꯣꯏ ꯑꯉꯥꯡ ꯌꯥꯝꯕ ꯃꯥꯜꯂꯦ
ꯎꯝ ꯑꯩ ꯉꯥꯏꯍꯥꯛꯀꯪꯒ ꯃꯉꯥꯏꯌꯨꯀꯣ ꯍꯦ ꯍ
ꯁꯨꯃꯥꯡ ꯁꯣꯏ ꯇꯁꯤ ꯅꯨꯡꯉꯥꯏꯇꯕꯅꯦ ꯑꯉꯥꯡ ꯃꯌꯥꯝ ꯗꯨꯀ ꯉꯪ ꯃ
ꯑꯉꯥꯡ ꯃꯆꯥ ꯑꯩꯣꯏꯗꯣ
ꯑꯩꯅ ꯍꯥꯏꯈ꯭ꯔꯦ ꯑꯉꯥꯡꯈꯣꯏꯗꯣ ꯌꯥꯝ ꯂꯩꯌꯦꯕ ꯑꯩꯈꯣꯏ ꯌꯨꯝꯗꯣ
ꯀ
ꯑꯟꯇꯤꯈꯣꯏꯒꯤ ꯃꯆꯥꯁꯤꯡꯗꯣ ꯑꯗꯨꯒ ꯑꯦꯁꯇ꯭ꯔꯥ ꯑꯦꯁꯇ꯭ꯔꯥ ꯀꯁꯤꯁꯅ ꯂꯥꯛꯇ꯭ꯔꯤ ꯑꯃꯨꯛ ꯈꯛꯔꯣꯝꯗꯒꯤꯁꯨ ꯑꯉꯥꯡ ꯌꯥꯝꯃꯦ ꯍꯥꯏꯅꯤꯡ
ꯃꯣꯏꯅ ꯄꯨꯕꯒꯤ ꯑꯣꯏꯔꯝꯃꯤꯅꯦ ꯂꯩꯒꯦ ꯆꯠ ꯏ ꯂꯥꯡꯉ ꯍꯧꯖꯤꯛꯛꯇ ꯇꯈ꯭ꯔꯦ
ꯃꯣꯃꯀꯣ ꯁꯤꯉ ꯍꯣꯏꯗ
ꯑꯗꯨꯏꯗꯤ ꯑꯗꯨꯝ ꯍꯧꯖꯤꯛ ꯍꯧꯖꯤꯛ ꯍꯧꯖꯤꯛꯇꯒꯨꯝꯕꯗꯤ ꯊꯕꯥꯛ ꯇꯧꯗꯕ꯭ꯔꯥ ꯑꯇꯣꯞꯄ
ꯑꯩꯈꯣꯏꯔꯣ
ꯎꯝ ꯑꯥ
ꯑꯩ ꯀꯩꯁꯨ ꯇꯧꯗꯦꯗ ꯑꯩ ꯍꯧꯖꯤꯛꯀꯥꯟ ꯏꯃꯥꯈꯣꯏ ꯉꯁꯥꯏ ꯂꯧ ꯇꯧꯔꯨꯕꯒꯤ ꯑꯗꯨꯝ ꯆꯥꯕ ꯊꯛꯄꯁꯦ ꯁꯦꯝꯕ ꯅꯨꯡꯗꯥꯡ ꯆꯥꯛ ꯉꯟꯅ ꯊꯣꯡꯕ ꯇꯧꯔ ꯂꯩꯌꯦꯦ
ꯑꯗꯨ ꯈꯪꯉ ꯌꯥꯏꯗ ꯍꯥꯏꯕꯗꯤ ꯃꯣꯏꯗꯤ ꯅꯨꯡꯉꯥꯏꯔꯝꯃꯅꯦ
ꯑꯣꯏ
ꯃꯣꯏꯅꯤ ꯈꯛꯇ ꯂꯥꯏꯕ ꯅꯨꯡꯉꯥꯏꯔꯣꯏꯕ ꯃꯣꯏꯁꯨ
ꯎꯝ
ꯃꯠꯇ ꯄꯥꯡꯉ ꯍꯥꯏꯗꯤ ꯀꯔꯤꯝꯇ ꯊꯕꯥꯛ ꯇꯥꯎꯕ ꯍꯥꯏꯗꯦꯗꯅ
ꯍꯣꯏ
ꯑꯁꯤ ꯌꯨꯝꯒꯤ ꯑꯗꯨꯝ ꯊꯕꯛ ꯃꯇꯦꯡ ꯄꯥꯡ ꯃꯣꯏꯗꯤ ꯍꯦꯟꯅ ꯅꯨꯡꯉꯥꯏꯔꯝꯃꯣꯏꯅꯤ ꯃꯣꯏꯗꯤ ꯃꯣꯏ ꯇꯧꯅꯤꯡꯉ ꯗꯅ
ꯎꯝ ꯏꯃꯥꯒ ꯏꯄꯥꯁꯨ ꯑꯍꯟ ꯑꯣꯏꯈ꯭ꯔꯦ ꯉꯁꯥꯏ ꯏꯆꯦꯒ ꯄꯠ ꯉꯥꯡꯅꯔꯒ ꯏꯆꯦꯅ ꯐꯖꯅ ꯁꯦꯕꯥ ꯇꯧꯎ ꯀꯣ ꯀꯔꯤ ꯀꯔꯤ ꯍꯥꯏꯔꯦ
ꯑꯣ ꯈꯔ ꯑ ꯅꯣꯏ ꯂꯥꯏꯔ ꯀꯥꯟꯗ ꯇꯥꯛꯑꯣ
ꯍꯣꯏ ꯏꯆꯦꯅ ꯑꯁ ꯃꯣꯏꯗꯤ ꯑꯥꯗ ꯂꯩꯕꯅꯤꯅ ꯂꯥꯏ ꯇꯣꯏꯅꯁꯨ ꯁꯦꯕꯥ ꯇꯧꯕ ꯐꯪꯗꯦ ꯍꯥꯏꯕꯀꯣ ꯑꯗꯨꯒꯤ ꯅꯪꯗꯤ ꯆꯥꯏꯟꯁ ꯂꯩꯔꯤꯉꯩꯗ ꯐꯖꯅ ꯇꯧꯍꯧꯑꯣ ꯍꯥꯏ
ꯎꯝ
ꯇꯧꯕꯤꯕ ꯄꯣꯠ ꯅꯠꯇꯦ ꯄꯥꯛꯅꯗꯦ
ꯅꯪꯒ ꯂꯥꯁ ꯑꯣꯏꯕ꯭ꯔꯥ
ꯍꯣꯏ ꯑꯩꯅ ꯂꯥꯁꯅꯦ
ꯎ ꯅꯪꯗꯤ ꯚꯥꯏ ꯅꯪꯗꯤ ꯂꯥꯏ ꯊꯥꯗꯕ꯭ꯔꯣ
ꯍꯥꯥ
ꯂꯥꯏ ꯊꯥꯗꯕ꯭ꯔꯥ ꯅꯪꯂꯗꯦ
ꯂꯥꯏ ꯊꯥꯗꯕ꯭ꯔꯣꯕ ꯑꯦꯛꯖꯥꯝ
ꯎꯝ ꯐ꯭ꯂꯋꯔꯁ
ꯇꯕ
ꯃꯠꯇꯦ
ꯑꯣ ꯐ꯭ꯂꯥꯋꯔꯁ ꯊꯥꯗꯕ꯭ꯔꯣ ꯍꯥꯏꯕ꯭ꯔꯣ ꯑꯥꯎ ꯍꯥꯎ ꯍꯥꯎ ꯑꯣ ꯑꯣ ꯉꯥꯏꯌꯣꯀꯣ ꯁꯥ ꯊꯤꯟꯕ ꯂꯥꯛꯑꯦ ꯑꯩꯈꯣꯏ ꯌꯨꯝꯗ
ꯎꯝ
ꯀꯦꯖꯤ ꯑꯈꯠꯂ ꯂꯄꯥꯅ ꯎꯝ ꯎꯝ ꯎꯝ ꯚꯥꯏ ꯁꯨꯇꯤ ꯑꯣ ꯑꯣ ꯑꯩꯈꯣꯏ ꯌꯨꯝ ꯃꯊꯛꯇꯣ ꯑꯣꯛꯁꯥ ꯀꯛꯄ ꯑꯗꯨꯒꯤ ꯑꯣꯛꯁꯥꯗꯣ ꯀꯦ ꯖꯤ ꯑꯃ ꯂꯧꯕ ꯏꯄꯥꯅ
ꯑ ꯑ
ꯁꯤꯗꯣ ꯐ꯭ꯔꯤꯖꯇ ꯊꯝꯒꯦ
ꯎꯝ ꯂꯣꯀꯦꯜꯒꯤ ꯑꯣꯏꯔꯝꯒꯅꯤ ꯑꯩꯈꯣꯏꯒꯤ
ꯍꯣꯏ ꯑꯩꯈꯣꯏ ꯏꯔꯣꯝ ꯁꯥꯏꯠꯁꯦ ꯎꯝ ꯑꯣꯛꯁꯥ ꯌꯥꯝ ꯌꯧꯒꯜꯂꯦ ꯑꯩꯈꯣꯏ ꯁꯣꯛ ꯑꯦ
ꯑꯣ ꯑꯣꯀꯌꯥ
ꯍꯣꯏ ꯑꯃ ꯉꯍꯥꯟ ꯑꯅꯤ ꯌꯣꯛꯄꯅꯦ ꯑꯃꯗꯣ ꯀꯛꯈ꯭ꯔꯕ ꯃꯃꯥꯗꯣ ꯑꯣꯀꯤ ꯃꯃꯥꯗ
ꯎꯝ
ꯑꯗꯨ ꯑꯩꯈꯣꯏ ꯂꯣꯀꯦꯜꯅ ꯌꯣꯛꯄꯅ ꯍꯥꯎꯕꯅꯦꯕ
ꯁꯤꯗꯗꯤ ꯑꯗꯨ ꯂꯣꯀꯦꯜꯒꯤꯗꯤ ꯐꯪꯅꯤꯦꯗꯅ ꯃꯄꯥꯟ ꯇꯒꯤ ꯄꯨꯔꯛꯔꯒ
ꯎꯝ
ꯑꯗꯨꯒꯤ ꯍꯥꯎꯇꯦ ꯍꯥꯎꯇꯦ ꯍꯥꯏꯋꯦꯅꯦ ꯑꯩꯗꯤ ꯆꯥꯗ꯭ꯔꯦ ꯤꯗꯈꯤꯗꯤ
ꯑꯣ ꯁꯥꯥꯥꯁꯦ
ꯌꯥꯝ ꯄꯥꯝ ꯎꯝ ꯑꯩꯗꯤ ꯌꯥꯝ ꯄꯥꯝꯗꯦ ꯁꯥꯟꯇꯤ ꯄꯥꯝ
ꯎꯝ
ꯏꯁꯥꯅ ꯍꯦꯟꯅ ꯄꯥꯝꯃꯦ
ꯑꯩꯁꯨ ꯑꯣꯛꯁꯥꯗꯤ ꯌꯥꯝ ꯆꯥꯕ ꯉꯝꯗꯦ ꯃꯤ ꯆꯥꯕ ꯎꯕ ꯐꯥꯎ ꯄꯦꯟꯕ ꯂꯩꯌꯦꯕ
ꯑꯗꯨꯒꯤꯅꯦ ꯍꯣꯏ ꯍꯣꯏ ꯇꯥꯛꯑꯣꯦ ꯎꯝ
ꯑꯗꯨꯕꯨ ꯍꯣꯁꯇꯦꯜ ꯂꯩꯔꯤꯉꯩꯗ ꯑꯃꯨꯔꯛꯇꯤ ꯆꯥꯅꯤꯡꯕꯅꯤ ꯍꯥꯏꯗ ꯆꯥꯗꯕ ꯀꯨꯏꯃꯟꯕꯒꯤ
ꯑꯗꯣ ꯑꯩꯈꯣꯏ ꯎꯝ ꯑꯗꯨꯗꯤ ꯆꯥꯕ ꯐꯪꯗꯕꯒꯤꯅꯦ ꯍꯥꯏꯕꯗꯤ ꯑꯩꯈꯣꯏ ꯐꯪꯗꯦꯗꯅ ꯑꯗꯨꯒꯨꯝꯕꯗꯤ ꯌꯦꯟ ꯈꯛꯇ
ꯍꯣꯏ ꯑꯁ ꯕꯣꯏꯂꯔ ꯆꯥꯕꯗꯣ ꯍꯥꯏꯔꯒ ꯕ꯭ꯔꯣꯏꯂꯔ ꯆꯥꯕꯗ ꯌꯥꯝ ꯐꯝꯃꯟꯗꯦ ꯍꯥꯏꯕꯅꯤ ꯍꯧꯖꯤꯛꯀꯥꯟ ꯍꯧ ꯀꯥꯟꯅꯗꯕꯤꯒꯤ ꯃꯍꯧꯁꯥꯗꯀꯣ ꯎ
ꯑꯗꯨꯒ ꯌꯥꯝ ꯃ ꯆꯥ ꯃꯅꯝ ꯑꯃ ꯂꯥꯛꯑꯕꯅꯦ ꯑꯗꯨ
ꯁꯣꯏ ꯕꯣꯏꯂꯔꯗꯣ ꯃꯣꯏ ꯊꯨꯅ ꯆꯥꯎꯅꯤꯡꯉꯥꯏ ꯀꯥꯞꯄꯒꯤꯀꯣ ꯑꯩꯈꯣꯏ ꯃꯤꯉꯣꯟꯗꯁꯨ ꯀꯣ ꯑꯩꯈꯣꯏꯅ ꯆꯥꯕ ꯀꯥꯟꯗ ꯑꯩꯈꯣꯏ ꯕꯣꯗꯤꯁꯨ ꯊꯨꯅ ꯒ꯭ꯔꯣꯠ ꯇꯧꯔꯒ ꯃꯅꯨꯡꯗ ꯏꯅꯔꯖꯤ ꯂꯩꯇꯕꯗꯣ
ꯑꯣꯏꯣꯏꯁꯨ ꯄꯩꯁꯥ ꯇꯥꯟꯕꯅꯤꯅꯀꯣ
ꯎꯝ
ꯑꯗ ꯌꯥꯝ ꯁꯥꯕ꯭ꯔꯣ
ꯑꯩꯗꯤ ꯁꯥꯕ ꯈꯪꯗꯦ ꯑꯗꯨ ꯁꯤ ꯃꯈꯥꯗ ꯂꯩꯌꯦ ꯀꯃꯥꯟ ꯔꯣꯝꯗꯣ ꯏꯪꯕꯒꯤꯀꯣ
ꯎꯝ ꯅꯣꯏꯒꯤ ꯕꯕꯥꯁꯨ ꯂꯥꯎ ꯆꯠꯈ꯭ꯔꯕꯣ ꯃꯃꯥꯒ
ꯍꯣꯏ ꯂꯧ ꯀꯨꯝꯃꯦ ꯍꯧꯖꯤꯛ ꯂꯩꯕ ꯃꯥꯂꯦ ꯏꯁꯤꯡ ꯊꯛꯄ ꯃꯥꯂꯦ ꯇꯥꯏ ꯀꯤꯠꯆꯟꯗꯒꯤ
ꯎ
ꯌꯦꯟꯒꯤ ꯃꯇꯨꯅ ꯅꯥꯀꯣꯡ ꯑꯨꯃꯥꯏꯅ ꯁꯥꯟꯅꯕꯗꯣ ꯇꯧꯔꯦ ꯌꯥꯝ ꯅꯨꯡꯉꯥꯏ
ꯀꯔꯤ ꯑꯣ ꯑꯣ
ꯐꯤꯗꯔꯁꯅ
ꯅꯪꯗꯤꯦ ꯗ꯭ꯔꯃꯥꯒꯨꯝꯗꯤ ꯌꯦꯡꯗꯕ꯭ꯔꯣ
ꯑꯩ ꯗ꯭ꯔꯃꯥ ꯍꯧꯖꯤꯛꯀꯥꯟꯁꯦ ꯃꯇꯝ ꯁꯨꯡꯂꯩ ꯂꯩꯇ꯭ꯔꯒ ꯂꯩꯈ꯭ꯔꯦ ꯑꯩ
ꯌꯨꯝꯗ ꯂꯥꯛꯕꯗꯤ ꯁꯨꯃꯥꯏꯅꯗꯤ ꯇꯥꯎꯕꯅꯦ ꯃꯇꯁ ꯍꯥꯡꯗꯕꯅꯦ ꯑꯗꯨꯒꯤꯗ
ꯎꯝ ꯌꯨꯝ ꯁꯦꯡꯕꯑꯣ ꯀꯔꯤꯌꯣ ꯇꯧꯕꯒ ꯄꯨꯡ ꯕꯥꯔꯣ ꯇꯥꯕ ꯈꯪꯍꯧꯗꯦ
ꯑꯗꯨꯒ ꯊꯕꯛ ꯂꯥꯏꯗꯗꯤ ꯑꯗꯨꯝ ꯀꯣꯏꯕ ꯆꯠꯅꯤꯡꯒꯅꯤ ꯑꯃꯨꯛ
ꯎꯝ
ꯐꯣꯟ ꯄꯥꯏꯗ ꯐꯣꯟ ꯄꯥꯏꯕ ꯃꯇꯝꯗ
ꯆ꯭ꯔꯥꯝꯅꯤ ꯃꯨꯟꯕ ꯑꯃꯨꯛ ꯑꯃꯨꯛ ꯍꯥꯎꯕ꯭ꯔꯥ
ꯎꯝ ꯍꯧꯥꯎꯔꯝꯒꯅꯤ
ꯑꯗꯨꯩ ꯍꯅꯨꯕꯤꯈꯅ ꯑꯩꯅ ꯍꯩꯅꯧꯁꯤ ꯄꯨꯔꯒ ꯌꯥ ꯀꯨꯝꯃꯤ ꯌꯥ ꯀꯨꯝꯃꯤ
ꯑꯗꯨꯕꯨꯒꯤ ꯃꯤ ꯌꯥꯝ ꯂꯩꯥꯏꯔꯔꯅꯦ ꯑꯗꯨꯗ
ꯏꯅꯨꯕꯤꯁꯨ ꯂꯩꯑ ꯃꯧꯁꯨ ꯂꯩꯑ ꯑꯉꯥꯡꯁꯨ ꯂꯩ ꯒ꯭ꯌꯥꯅꯤ ꯐꯖꯅ ꯍꯅꯨꯕꯤ ꯀꯣꯏ ꯀꯣꯏ ꯂꯏꯕ ꯑꯩꯈꯣꯏ ꯏꯃꯥꯒꯤ ꯃꯃꯥꯒꯨꯝꯕ ꯑꯗꯨ ꯂꯩꯀꯥꯏꯒꯤ ꯍꯅꯨꯕꯤꯒꯨꯝꯕ ꯆꯠꯂꯣꯅꯣ ꯍꯥꯏꯈ꯭ꯔꯅꯤ
ꯍ
ꯉꯁꯥꯏꯁꯨꯦ ꯆꯥ ꯂꯣꯟꯅꯦ ꯕꯤꯁꯀꯤꯠ ꯂꯧꯕ ꯆꯠꯂꯦ ꯁꯨꯒꯔ ꯂꯩꯇꯕꯒꯤ ꯆꯥ ꯆꯝꯊꯛꯍꯜꯂꯦ ꯤ ꯀꯤꯠ ꯂꯧꯕ ꯆꯠꯂ ꯏꯃꯥꯒꯤ ꯃꯃꯥꯗꯣ ꯈꯔ ꯃꯥꯗꯤ ꯄꯤꯛꯀꯤ ꯑꯣꯏꯕꯅꯦꯕ ꯀꯅꯥꯅ ꯆꯥꯝꯈꯛ ꯊꯥꯛꯀꯦꯔꯥ ꯕꯤꯁꯀꯤꯠ ꯂꯧꯕ ꯆꯠꯂꯣꯍ
ꯗꯨꯀꯥꯟꯁꯦ ꯅꯪꯅ ꯂꯩꯕꯗꯨꯕꯨ ꯅꯨꯡꯁꯥ ꯁꯥꯏꯅ ꯃꯄꯥꯟꯗꯣ
ꯎꯝ
ꯑꯩꯒꯤ ꯁꯛꯇꯤꯟꯁꯨ ꯑꯩꯅ ꯀꯥꯏ ꯇꯦꯈꯟꯈ꯭ꯔꯕ ꯑꯗꯨꯒꯤ ꯆꯤꯀꯥꯁꯦ ꯄꯨꯔꯥ ꯑꯣꯄꯦꯟꯅꯤ
ꯌꯥꯗ꯭ꯔꯦ ꯑꯁ ꯅꯨꯡꯁꯥꯗ ꯆꯠꯂꯗꯤ ꯀꯣꯛꯀ ꯆꯤꯛꯂꯒ ꯂꯩꯔꯅꯤꯗꯣ ꯑꯃꯨꯛ
ꯎꯝ
ꯄꯥꯛꯅ ꯆꯠꯄ ꯉꯝꯗꯕꯅꯤ
ꯍꯣꯏ ꯑꯩꯗꯤ ꯑꯩꯗꯤ ꯅꯨꯡꯁꯥ ꯆꯠꯂꯗꯤ ꯀꯣꯛ ꯆꯤꯛꯄꯁꯦꯗꯤ ꯀꯝꯄꯜꯁꯔꯤ ꯑꯣꯏꯌꯦ
ꯑꯩꯁꯨꯅꯦ ꯑꯗꯨꯝ ꯌꯥꯝ ꯑꯗꯨꯝ ꯆꯦꯛꯑꯅꯦ ꯀꯔꯤꯔꯥ ꯈꯪꯗꯦ ꯑꯩꯁꯨ ꯑ
ꯃꯥꯏꯒ꯭ꯔꯦꯠ ꯃꯥꯏꯒ꯭ꯔꯦꯠ ꯍꯥꯏꯕ꯭ꯔꯥ ꯑꯗꯨ ꯅꯥꯕ ꯃꯥꯜꯂꯦ ꯑꯩꯈꯣꯏꯁꯦ ꯃꯥꯏꯒ꯭ꯔꯦꯟꯗꯣ
ꯃꯥꯏꯒ꯭ꯔꯦꯟ ꯅꯦ ꯑꯗꯨ ꯀꯣꯛ ꯆꯤꯛꯄ ꯀꯥꯟꯗꯀꯣ ꯁꯀ꯭ꯔꯤꯟ ꯌꯦꯡ ꯐꯗꯕ ꯅꯨꯡꯉꯥꯏꯌꯦ ꯑꯗꯨꯒ ꯍꯥꯏꯕꯗꯤ ꯃꯤ ꯃꯈꯣꯟꯁꯨ ꯇꯥꯗꯕꯅꯤ ꯎꯝ ꯑꯗꯨꯏ ꯃꯤ ꯃꯈꯣꯟ ꯇꯥꯗꯕꯤꯕꯤꯗ ꯑꯗꯨꯝ ꯇꯨꯝꯔꯒ ꯂꯩ ꯑꯗꯣ ꯑꯗꯨꯅ ꯅꯨꯡꯉꯥꯏꯕꯅꯦ ꯂꯥꯏꯠ ꯐꯥꯎ ꯃꯨꯠꯊꯠꯂꯒ ꯀꯣ
ꯎꯝ
ꯁꯨꯃꯥꯏꯅ ꯇꯨꯝꯕ ꯀꯥꯟꯗ ꯑꯩꯈꯣꯏꯗꯤ ꯐꯥꯕꯅꯦ ꯑꯗꯨ ꯃꯥꯡꯈ꯭ꯔꯕꯅꯦ
ꯎꯝ
ꯃꯄꯥꯟ ꯊꯣꯛꯇꯕ ꯀꯨꯏ ꯕꯖꯥꯔ ꯊꯣꯛꯇꯕ ꯀꯨꯏꯕ ꯃꯇꯝꯗꯁꯨ ꯀꯣ ꯁꯨꯃꯥꯏꯅ ꯇꯧ ꯋꯦ
ꯅꯪꯗꯣ ꯁꯝ ꯀꯂꯔ ꯁꯪꯕ꯭ꯔꯣ ꯅꯪ ꯁꯝ ꯀꯂꯔꯗꯣ ꯈꯔ ꯑꯃ ꯋꯥꯎꯕꯒꯨꯝ ꯆꯠ
ꯑꯧ ꯋꯥꯎꯕꯅꯦ ꯑꯩꯗꯤ ꯁꯝꯗꯤ ꯁꯥꯡꯗꯦꯕ ꯑꯁ ꯀꯔꯤ ꯃꯆꯨ ꯁꯥꯡꯉꯁꯨ ꯎꯝ ꯎꯝ ꯃꯆꯨ ꯁꯥꯡꯉꯁꯨ ꯀꯣ ꯎꯝ ꯌꯥꯗꯦ
ꯑꯣꯍꯣ ꯑꯗꯨ ꯐꯖꯩꯌꯦ ꯅꯪꯒꯤ ꯅꯦꯆꯔꯗꯣ ꯁꯤꯍꯟꯒꯅꯨ
ꯑꯗꯨ ꯚꯥꯏ ꯑꯩꯉꯣꯟꯗ ꯄꯥꯛꯆꯥꯗꯤ ꯑꯩꯗꯤ ꯃꯨꯕꯅꯤꯅ ꯈꯔ ꯉꯥꯎꯔꯗꯤ ꯈꯔ ꯐꯕ ꯑꯁꯦꯡꯕ
ꯐꯩꯌꯦ ꯅꯪꯅ ꯅꯪ ꯎꯕ ꯐꯪꯗꯅꯕꯒꯤꯅꯦ
ꯑꯗꯨ ꯐꯪꯉꯤꯗ
ꯅꯪ ꯐꯖꯩ ꯍꯥꯏꯅ ꯈꯪꯕꯒꯤ ꯑꯩꯁꯨ ꯀꯥꯎꯗꯕꯅꯤ ꯀꯩꯅꯣ
ꯑꯁ ꯇꯜꯂꯦꯍꯦ
ꯍꯥꯏꯕꯗꯤ ꯑꯩꯗꯤ ꯃꯥꯡꯍꯟꯅꯤꯡꯗꯦ ꯒꯨꯝꯕ ꯅꯦꯆꯔꯗꯣ ꯃꯆꯨꯗꯣ ꯈꯣꯏꯗꯤ ꯕ꯭ꯂꯦꯛ ꯑꯣꯏꯌꯦꯕ ꯈꯣꯏꯗꯤ ꯅꯈꯣꯏꯒꯤꯗꯤ ꯑꯗꯨꯝ ꯊꯝꯃꯣ ꯅꯨꯡꯁꯥꯗ ꯌꯦꯡꯉꯗꯤ ꯌꯥꯝ ꯐꯖꯕꯅꯦ ꯑꯗꯨꯒꯨꯝꯕ ꯁꯝ ꯈꯣꯏꯗꯣ
ꯑꯗꯨꯗꯤ ꯅꯨꯡꯁꯥ ꯈꯠꯇ ꯂꯦꯞꯄꯁꯤꯔ
ꯁꯤꯗ ꯏꯅꯥꯎꯅꯨꯄꯤ ꯑꯃꯁꯨ ꯇꯧꯋꯦꯕ ꯀꯥꯆꯤꯟ ꯑꯃꯀꯣ ꯃꯣꯏ ꯁꯝꯁꯦ ꯈꯣꯏꯒꯨꯝꯅ ꯑꯃꯃꯨꯗꯕ ꯑꯗꯨꯝ ꯍꯥꯏꯅ ꯋꯥꯎꯕ ꯁꯝꯗꯣ
ꯎꯝ
ꯁꯣꯐꯁꯨ ꯑꯣꯏꯕꯅꯦ ꯃꯣꯏꯒꯨꯝꯕ ꯁꯝꯗꯣ ꯆꯥꯎꯗꯦꯕ ꯁꯝꯗꯣ
ꯌꯦ ꯑꯩ ꯑꯩꯗꯤ ꯃꯨꯕꯅꯤꯅ
ꯑ ꯅꯪ ꯃꯨꯕ ꯃꯤ ꯀꯧꯗꯦꯗ ꯃꯨꯕ ꯃꯤꯗꯤ ꯑꯩꯈꯣꯏꯗꯤ ꯕ꯭ꯔꯥꯎꯟ ꯁꯀꯤꯟ ꯂꯩꯌꯦꯅ ꯑꯗꯨꯒꯨꯝꯕꯅꯦꯕ ꯕ꯭ꯔꯥꯎꯟ ꯋꯤꯁꯀꯨꯝꯕ ꯕ꯭ꯂꯦꯛꯁꯨ ꯅꯠꯇꯕ
ꯕ꯭ꯔꯥꯎꯟꯅꯤ